ꯍꯜꯂꯣ
ꯊꯥꯗ꯭ꯔꯣ
ꯇꯥꯏꯌꯦ ꯇ
ꯀꯩ ꯅ ꯐꯅꯤ ꯀꯏ ꯅ ꯄꯥꯏꯔꯤꯖ ꯅ
ꯐꯣꯟ ꯁꯥꯏꯂꯦꯟ ꯂꯩ ꯏꯔꯝꯃ ꯇꯥꯍꯧꯗꯔꯕ
ꯑ ꯀꯩꯗꯧꯔꯤꯅꯣ
ꯀꯩꯁꯨꯝ ꯇꯧꯗꯦ
ꯎꯝ ꯅꯪꯉꯥꯏꯔꯤꯀꯣ
ꯎꯝ ꯅꯪꯉꯥꯏꯔꯤ
ꯎꯝ ꯅꯗꯤ
ꯑꯩꯗꯣ ꯐꯤ ꯈꯔ ꯈ ꯁꯥꯔꯤ ꯑꯗꯨꯒ ꯌꯨꯝꯒꯤ ꯊꯕꯛ ꯈꯔꯒ ꯇꯧꯔ ꯂꯩꯔꯦ ꯑꯇꯩ ꯀꯩꯁꯨ ꯊꯣꯏꯗꯣꯛꯄꯠꯇꯧꯗꯦ
ꯅꯪꯗꯤ ꯑꯃꯅ ꯍꯥꯏꯀꯥꯟꯗꯗꯤ ꯅꯪꯗꯤ ꯌꯥꯝ ꯅꯨꯡꯉꯥꯏꯈ꯭ꯔꯦ ꯄꯩꯁꯥ ꯅꯨꯡꯁꯥ ꯌꯥꯝ ꯊꯣꯛꯇꯅ ꯃꯁꯛ ꯃꯇꯧ ꯐꯖ ꯊꯣꯛꯈ꯭ꯔꯦ ꯁꯦꯟꯊꯣꯏ ꯁꯥꯔ ꯂꯩꯌꯦꯅ ꯃꯤꯅ ꯍꯥꯏꯗ
ꯎꯝ ꯑꯗꯨꯒꯤ ꯋꯥꯗꯨ ꯇꯥꯏꯕꯪꯄꯥꯟꯗꯒ ꯁꯦꯝꯕ ꯑꯣꯏꯔꯝꯃꯗꯤ ꯅꯨꯡꯉꯥꯏꯗꯧ
ꯑꯣ ꯋꯥꯔꯤꯒꯤ ꯋꯥꯅꯤ ꯃꯤꯒꯤ ꯃꯥꯏꯊꯣꯡꯗ ꯎꯕ ꯋꯥꯅꯦꯕ ꯑꯗꯨꯅ
ꯎꯝ
ꯀꯔꯤ ꯀꯦꯔꯤ ꯑꯋꯥꯔ ꯄꯥꯒꯂ ꯌꯦꯗ ꯍꯥꯏ ꯌꯨꯗꯅ
ꯑꯋꯥꯗ ꯄ ꯀꯁꯨꯃ ꯂꯩꯇꯦꯗ
ꯑꯣ ꯂꯩꯇꯕꯔ ꯄ ꯉꯥꯛꯇ ꯉꯥꯏꯔꯦ ꯍꯦꯗꯪ ꯂꯩꯇꯕ
ꯅꯪ ꯋꯥ ꯂꯝꯄꯥꯛꯃꯛꯇ ꯉꯥꯏꯔꯦ ꯑꯩꯁꯦ
ꯎꯝ
ꯀꯔꯤ ꯀꯔꯤ ꯋꯥꯠꯂꯕꯅꯣꯅꯦ ꯅꯪꯕꯨ
ꯃꯥꯂꯦ ꯌꯥꯗ꯭ꯔꯦ ꯀꯩ ꯍꯤꯟꯖꯥꯡ ꯆꯥꯔꯒꯦ
ꯌꯥꯡ ꯊꯔꯣꯏ ꯊꯣꯡꯑꯦ
ꯎꯝ ꯅꯪ ꯀꯩꯀꯩ ꯏꯟꯖꯥꯡ ꯃꯊꯦꯜ ꯀꯩꯀꯩ ꯊꯣꯡꯕ ꯍꯩꯒ ꯅꯪꯕꯣ
ꯑꯩꯅ ꯊꯣꯡꯕ ꯈ꯭ꯋꯥꯏꯗꯒꯤꯩ ꯍꯩꯕꯁꯦ ꯍꯥꯏꯔꯣꯔꯥ ꯎꯝ ꯀꯥꯡꯒꯧ ꯉꯧꯕ ꯉꯥꯍꯩ ꯊꯣꯛꯄ ꯕꯣꯏꯂꯔ ꯉꯧꯕ ꯁꯤ ꯈꯛꯇꯅꯤ ꯑꯗꯒꯤ ꯏꯔꯣꯟꯝꯕꯗꯤꯀꯣ ꯗꯥꯎ ꯌꯥꯎꯔꯒ ꯍꯥꯎꯋꯤ ꯗꯥꯎ ꯌꯥꯗ꯭ꯔꯒ ꯍꯥꯎꯏ ꯑꯗꯣ ꯑꯌꯥꯝꯕꯅꯅ ꯏꯔꯣꯝꯕꯗꯤ ꯑꯗꯨꯝ ꯂꯣꯟꯒꯜꯂꯤꯀꯣ ꯁ ꯍꯥꯎꯇꯕꯗꯤ ꯑꯣꯏꯗꯦ
ꯑꯣ ꯏꯔꯣꯝꯃꯗꯤ ꯀꯩꯀꯩ ꯒꯥꯔꯤꯔꯣꯝ ꯕꯅ ꯏꯄꯥꯥꯝ ꯄꯥꯝꯃꯤ
ꯏꯔꯣꯝꯕꯁꯤꯔꯣ ꯑꯩ ꯍꯥꯟꯅꯤ ꯁꯣꯏꯕꯨꯝ ꯏꯔꯣꯝꯕ ꯕꯥꯝ ꯄꯥꯝꯃꯦꯕ ꯑꯗꯨ ꯑꯣꯏꯇꯥꯔꯁꯨ ꯈꯅꯥꯎ ꯅꯥꯕꯒꯤꯀꯣ ꯄꯥꯝꯈꯤꯗ꯭ꯔꯦ ꯎꯝ ꯃꯇꯝ ꯃꯇꯝꯗꯨꯒꯤ
ꯃꯇꯝ ꯃꯇꯝꯗꯨꯒꯤ
ꯎꯝ
ꯍꯥꯏꯗꯤ ꯃꯤꯅ ꯍꯥꯏꯅꯔꯤꯕ ꯄꯥꯟꯒ ꯊꯥꯡꯖꯤꯡ ꯒ ꯏꯔꯣꯝꯝꯕꯁꯤ ꯆꯥꯕ ꯌꯥꯝ ꯍꯥꯎꯋꯦꯒ ꯍꯥꯏꯅꯕꯅꯦ
ꯎꯝ ꯑꯩꯗꯤ ꯄꯥꯝꯗꯦ
ꯃꯤꯅꯗꯤ ꯍꯥꯏꯅꯗꯕ꯭ꯔꯥꯕ ꯄꯥꯟꯒ ꯊꯥꯡꯖꯤꯡꯒꯁꯦ ꯍꯥꯎ ꯑꯗꯣ ꯑꯩꯗꯤꯅꯦ ꯊꯥꯡꯅꯤꯡ ꯏꯔꯣꯝꯕꯁꯦ ꯆꯥꯛ ꯆꯥꯐꯝ ꯈꯪꯗꯦꯕ
ꯆꯥꯕꯝ ꯈꯪꯗꯦꯕ ꯄꯥꯟꯒ ꯂꯣꯟꯒꯦꯒꯅ ꯄꯥꯟ ꯈ ꯈꯤꯇꯪꯀꯣ ꯐꯖꯅ ꯂꯣꯟꯈꯣꯕꯀꯣ ꯉꯥꯃꯨꯒ ꯊꯥꯛꯑꯒ ꯃꯥꯏ ꯃꯣꯔꯣꯛꯀ ꯈꯔ ꯁꯥꯔꯞ ꯇꯧꯔꯒꯀꯣ ꯑꯗꯨ ꯑꯣꯏꯔꯗꯤ ꯌꯥꯔꯦ ꯑꯗꯨꯅ ꯅꯠꯇꯕꯤꯗ ꯄꯥꯟꯒ ꯊꯥꯡꯖꯤꯡ ꯂꯣꯟꯕꯁꯦ ꯑꯩ ꯆꯥꯐꯝ ꯈꯪꯗꯦ ꯇꯣꯠꯐꯝ ꯈꯪꯗꯦ ꯏꯁꯥ ꯏꯊꯟꯇ ꯆꯥꯅ ꯆꯥꯅ ꯇꯦꯟ ꯟ ꯀꯥꯏꯌꯦꯕ ꯀꯃꯥꯏꯅ ꯆꯥꯗꯣꯏꯅꯣ ꯀꯃꯥꯏꯅꯣꯞꯇꯣꯏꯅꯣ ꯈꯟꯕꯗꯀꯣ ꯑꯗꯨꯅ ꯑꯩꯒꯤ ꯑꯣꯏꯅ ꯁꯨꯡ ꯄꯝ ꯄꯥꯝꯗꯦ ꯃꯤꯅꯗꯤ ꯄꯥꯟꯒ ꯊꯥꯡꯖꯤꯡꯒꯅ ꯍꯥꯏꯅꯗ꯭ꯔꯥ ꯉꯥ ꯑꯃ ꯉꯧꯔꯒ ꯀꯥꯏꯅ ꯑꯩꯒꯤ ꯑꯩꯒꯤꯗꯤ ꯄꯥꯝꯖꯗꯦꯕ ꯑꯩꯅ ꯄꯥꯝꯕꯗꯤ ꯈ꯭ꯋꯥꯏ ꯑꯦ ꯍꯥꯏꯔꯣ ꯍꯥꯏꯔ ꯀꯩ ꯍꯥꯏꯇꯥꯔꯦ ꯆꯝꯊꯣꯡ ꯑꯃ ꯈꯥꯃꯦꯟ ꯑꯁꯤꯟꯕꯒ ꯉꯥ ꯌꯥꯏꯕ ꯑꯃꯒ ꯍꯥꯏꯗꯤ ꯑꯂꯨ ꯑꯃ ꯃꯩ ꯊꯥ ꯊꯣꯡꯈ꯭ꯔꯒ ꯀꯥꯡꯒꯧ ꯑꯃ ꯉꯧꯕꯁꯦ ꯑꯩ ꯌꯥꯝ ꯄꯥꯝꯖꯩꯕ ꯑꯗꯩ ꯅꯠꯇ꯭ꯔꯒꯅꯀꯣ ꯕꯣꯏꯂꯔ ꯊꯣꯡꯕꯒꯨꯝꯕ ꯅꯠꯇ꯭ꯔꯒꯍꯩ ꯁꯤ ꯈꯛꯇ ꯄꯥꯝꯃꯦ ꯑꯇꯩꯗꯤꯁꯨ ꯊꯣꯏꯅ ꯄꯥꯝꯗꯦꯕ
ꯑꯩꯗꯤꯝꯕꯔꯣꯝꯗꯀꯣ ꯉꯥ ꯃꯤꯒꯤ ꯂꯣꯀꯦꯜꯒꯤ ꯉꯥꯗꯣ ꯑꯗꯨ ꯊꯣꯡꯕ ꯄꯤꯔꯛ ꯄꯤꯔꯛꯄꯕꯨꯗꯤꯀꯣ ꯑꯩꯗꯤ ꯀꯥꯡꯉꯧ ꯈꯤꯇꯪ ꯆꯥꯕꯅ ꯐꯩ
ꯑꯣ ꯅꯪꯅ ꯍꯦꯛ ꯀꯩꯅꯣ ꯇꯧꯕꯗꯒꯤ ꯈꯪꯉꯛꯄꯗꯒꯤ ꯉꯥꯁꯦ ꯀꯌꯥꯝ ꯆꯥꯎꯕ ꯉꯥ ꯎꯔꯛꯀꯦ ꯅꯪꯕꯣ
ꯉꯥꯗꯤ ꯑꯆꯧ ꯑꯆꯧꯕ ꯎꯔꯦꯗ ꯑꯩꯈꯣꯏ ꯐꯔꯥꯝꯗ ꯉꯥ ꯑꯆꯧ ꯑꯆꯧꯕ ꯂꯩꯔꯝꯃꯦ ꯍꯥꯟꯅ ꯑꯩꯈꯣꯏꯒꯤ ꯆꯍꯤ ꯑꯅꯤ ꯑꯍꯨꯝ ꯌꯨꯝ ꯂꯤꯔ ꯊꯝꯕ ꯉꯥꯒ ꯂꯩꯔꯝꯃꯤꯗ ꯍꯧꯖꯤꯛꯇꯤ ꯊꯥꯡꯖꯤꯡ ꯊꯥꯕꯒꯤ ꯂꯣꯏ ꯁꯤꯠꯇꯣꯛꯈꯤꯕꯒꯤ ꯋꯥꯅꯦꯕ ꯉ ꯑꯆꯧ ꯑꯆꯧꯕ ꯑꯉꯥꯡ ꯑꯃꯗꯒꯤ ꯍꯦꯟꯅ ꯆꯥꯎꯕꯒ ꯂꯨꯝꯕꯒꯁꯦ ꯑꯩꯈꯣꯏ ꯊꯦꯡꯅꯔꯦ ꯃꯔꯨꯝꯒꯁꯤꯅꯅꯦ ꯀꯣꯝꯄꯥꯛ ꯑꯆꯧꯕꯅꯦ ꯊꯣꯛꯏꯕ ꯑꯗ ꯃꯥꯏ ꯃꯔꯤꯅꯒ ꯁꯤꯦ ꯆꯨꯝꯅꯒ ꯁꯥꯍꯧꯕ ꯅꯠꯇꯦ ꯉꯥ ꯑꯗꯨꯝ ꯆꯥꯎꯔꯣꯏꯀꯣ
ꯎꯝ
ꯑꯗꯨꯒꯤ ꯉꯥ ꯊꯣꯡꯕꯗꯨꯗꯤ ꯐꯖꯅ ꯍꯥꯎꯋꯦ ꯑꯩꯅ ꯉꯥ ꯄꯥꯝꯗꯦ ꯍꯥꯏꯁꯦ ꯑꯗꯨꯒꯨꯝꯕ ꯃꯈꯜꯒꯤ ꯉꯥ ꯊꯣꯡꯕꯗꯨꯗꯤ ꯀꯣ ꯕꯣꯏꯂꯔ ꯊꯣꯡꯕꯒ ꯃꯥꯟꯅꯩ ꯃꯔꯨ ꯌꯥꯎꯔꯣꯏꯕ ꯃꯇꯣꯡꯗ ꯆꯥꯛ ꯆꯥꯛ ꯂꯥꯎꯔꯒꯅꯦ ꯃꯔꯨ ꯌꯥꯎꯔꯒꯁꯨ ꯂꯟꯅ ꯂꯟꯅ ꯌꯥꯎꯒꯅꯤꯕ ꯑꯗꯨꯃꯗꯤ ꯍꯥꯎꯈꯅꯤ
ꯃꯤꯅ ꯍꯥꯏꯅꯕꯅ ꯕꯣꯏꯂꯔ ꯍꯥꯎꯇꯦ ꯍꯥꯏ ꯅꯪꯅ ꯕꯣꯏꯂꯔ ꯍꯥꯎꯋꯦꯅ ꯍꯥꯏꯁꯤꯅ ꯀꯃꯥꯏꯅ
ꯎꯝ ꯑꯩꯁꯦ ꯃꯌꯥꯝꯒ ꯈꯔ ꯇꯥꯏꯌꯣꯟꯅꯕꯅꯦ ꯑꯩꯅ ꯕ꯭ꯔꯣꯏꯂꯔ ꯈꯔ ꯄꯥꯝꯖꯕ ꯍꯥꯏꯇꯥꯔꯦ ꯍꯥꯏꯗꯤ ꯃꯔꯨ ꯌꯥꯎꯕ ꯄꯣꯠꯁꯦ ꯎꯝ ꯑꯗꯩ ꯑꯀꯟꯕ ꯄꯣꯠꯁꯦ ꯑꯩ ꯄꯥꯝꯗꯦꯕ
ꯑꯃꯣꯟ ꯃꯌꯥꯝ ꯄꯥꯝꯃꯦꯕ
ꯎꯝ ꯑꯃꯣꯟꯕꯌꯥꯝ ꯄꯥꯝꯃꯦ ꯑꯩꯗꯤ ꯑꯁ ꯊꯕꯛ ꯇꯧꯕꯗꯗꯤ ꯈꯨꯊꯨꯑꯝꯅꯤꯍꯦ ꯑꯩꯅ ꯆꯥꯛ ꯊꯣꯡꯕꯁꯤꯗꯤ ꯅꯪꯅꯒ ꯀꯩꯒꯨꯝꯕ ꯋꯥꯔꯤꯅꯤ ꯕ꯭ꯔꯁ ꯇꯧꯕ ꯆꯪꯒ꯭ꯔꯦꯅ ꯈꯜꯂꯣ ꯑꯗꯩ ꯏꯔꯨꯖꯔꯦꯅ ꯈꯜꯂ ꯅꯪ ꯏꯔꯨꯖꯂꯨꯔꯛꯄ ꯕ꯭ꯔꯁ ꯇꯧ ꯂꯣꯏꯔꯛ ꯄ
ꯑꯣ
ꯆꯥꯛ ꯊꯣꯡꯕ ꯌꯥꯗꯤ ꯈꯨꯠ ꯊꯨꯕꯅꯦ ꯃꯄꯣꯠ ꯃꯆꯩꯒ ꯁꯦꯝꯈ꯭ꯔ
ꯕꯣꯏꯂꯔꯒ ꯉꯥꯅꯨꯕꯁꯤ ꯀꯖꯅ ꯍꯥꯎꯍꯟꯒꯦ ꯈꯪꯕ꯭ꯔꯣ
ꯍꯥꯟꯅꯗꯤ ꯕꯣꯏꯂꯔꯅ ꯍꯦꯜꯂꯝꯃꯦ ꯍꯧꯖꯤꯛꯇꯤ ꯉꯥꯅꯨꯅ ꯍꯦꯜꯂꯦ
ꯎ
ꯍꯥꯟꯅꯗꯤ ꯑꯩ ꯉꯥꯅꯨ ꯊꯣꯡꯕ ꯆꯥꯗꯦꯕ ꯉꯥꯅꯨ ꯊꯣꯡꯉꯦꯅꯀꯣ ꯑꯩ ꯁꯥꯎꯋꯦꯕ ꯉꯥꯅꯨ ꯊꯣꯡꯉꯝꯃꯦꯅ ꯑꯗꯨꯒ ꯍꯧꯖꯤꯛꯇꯤ ꯉꯥꯅꯨꯅ ꯍꯦꯟꯅ ꯍꯥꯎꯋꯦ ꯑꯩꯁꯦ ꯀꯅꯔꯖꯤ ꯀꯧꯕ ꯑꯉꯥꯡ ꯑꯒ ꯋꯥꯔꯤ ꯁꯥꯟꯅꯔꯨꯔꯦꯅꯦ ꯑꯗꯩ ꯉꯥꯅꯨꯒꯤ ꯃꯍꯥꯎꯁꯦ ꯈꯪꯉꯛꯄꯅꯤ
ꯑꯁ
ꯍꯥꯟꯗꯤ ꯈꯪꯗꯦꯕ ꯑꯩ ꯍꯥꯟꯅꯁꯨꯨꯛ ꯈꯪꯗꯦꯕ ꯍꯥꯟꯗꯤꯀꯣ ꯉꯥꯅꯨ ꯉꯥꯅꯨꯗ ꯍꯥꯏ ꯂꯩꯕ ꯍꯥꯏꯇꯥꯔꯦ ꯑꯩ ꯃꯥ ꯉꯥꯅꯨꯗ ꯑꯁꯨꯝ ꯆꯥ ꯀꯥꯟꯗ ꯑꯗꯨꯝ ꯍꯥꯎꯔꯝꯕꯗꯣ ꯃꯥꯏ ꯃꯍꯥꯎ ꯇꯣꯉꯥꯟꯕ ꯑꯃ ꯃꯥꯒꯤ ꯇꯦꯁ ꯑꯃ ꯊꯣꯛꯄꯗꯣ
ꯎꯝ
ꯑꯗꯨꯃꯥꯏꯅ ꯇꯧ ꯂꯩꯔꯝꯃꯦ
ꯍꯥꯎꯕꯅꯤꯗ ꯍꯥꯏꯗꯤ ꯉꯅꯨꯇ ꯉꯥꯅꯨ ꯑꯔꯤꯕꯅꯒ ꯍꯥꯎꯕꯒꯤ ꯃꯍꯥꯎꯖꯤꯛꯇꯤ
ꯑꯩꯅꯀꯣ ꯉꯥꯅꯨꯗꯅꯦ ꯈ꯭ꯋꯥꯏ ꯄꯥꯝꯖꯕ ꯍꯥꯏ ꯇꯥꯔꯒꯗꯤ ꯃꯥ ꯑꯩꯈꯣꯏꯒꯤ ꯃꯥꯒꯤ ꯃꯀꯣꯛꯁꯤꯒ ꯃꯥꯒꯤ ꯃꯒꯨꯟꯗꯨ ꯄꯨꯟꯅ ꯁꯟꯗꯔꯛꯄꯤꯝ ꯑꯃ ꯂꯩꯇꯥꯏꯅꯦ ꯃꯌꯥ ꯃꯌꯥ ꯌꯥꯥꯜꯂꯒ ꯄꯨꯟꯅ ꯍꯥꯞꯄꯗꯣ ꯑꯩ ꯑꯇꯩꯗ ꯆꯥꯗ꯭ꯔꯁꯦ ꯌꯥꯏ ꯑꯗꯨ ꯈꯇꯪ ꯆꯥꯖꯔꯦ ꯌꯥꯔꯦ
ꯎꯝ ꯉꯥꯅꯨꯒꯤꯗꯤ ꯉꯥꯅꯨꯒꯤ ꯃꯅꯤꯡ ꯉꯥꯅꯨꯒꯤ ꯃꯅꯤꯡ ꯀꯣ
ꯎꯝ ꯃꯅꯤꯡꯒ ꯃꯅꯤꯡ ꯌꯥꯝ ꯍꯥꯎꯋꯅꯦ ꯃꯥꯜꯂꯤꯀꯣ ꯃꯅꯤꯡꯁꯦ ꯈꯔ ꯆꯥꯎꯅ ꯍꯥꯞꯀꯗꯕꯅꯦ ꯄꯤꯛꯅ ꯍꯥꯞꯀꯗꯕꯅꯦ ꯈꯔ ꯄꯥꯛꯅ ꯀꯣ
ꯑꯗꯣ ꯈꯤꯇꯪ ꯈꯤꯇꯪ ꯂꯦꯜꯂ ꯍꯥꯞꯈꯤꯗꯧꯅꯤꯀꯣ ꯃꯥꯏ ꯇꯨ ꯃꯣꯔꯣꯛ ꯆꯪꯅꯕ ꯑꯗꯨꯗꯨꯝꯒ ꯌꯥꯔ ꯑꯁ ꯍꯥꯎꯕꯅꯦ ꯑꯩ ꯑꯗꯨꯗꯣ ꯍꯟꯇꯛ ꯈꯛꯇꯪ ꯈꯪꯉꯦ ꯀꯣꯏ ꯃꯥꯏ ꯃꯍꯥꯎꯁꯦ ꯍꯥꯟꯅ ꯁꯨꯡꯈꯪ ꯈꯪꯗꯦ ꯉꯥꯅꯨ ꯊꯣꯡꯕꯗ ꯁꯥꯎꯔꯤꯕ ꯅꯨꯄꯤꯅꯦ ꯑꯩꯁꯤꯀꯣ ꯄꯪꯗ꯭ꯔ ꯐꯩ
ꯍꯥꯎꯗꯤ ꯐꯖꯅ ꯍꯥꯎꯕꯩ ꯆꯥꯡꯗꯒꯤ ꯑꯩꯗꯤ ꯑꯄꯥꯝꯕ ꯎ ꯅꯪꯅ ꯈ꯭ꯋꯥꯏꯗꯒꯤ ꯍꯥꯎꯕ ꯁꯥ ꯀꯂꯣ ꯍꯥꯏꯔꯗꯤ ꯎꯝ ꯉꯥꯅꯨ ꯑꯃ ꯈꯜꯂꯅꯤ ꯑꯗꯨꯒꯤꯗ ꯑꯩꯈꯣꯏꯒꯤ ꯕꯤꯞꯁꯦ
ꯎꯝ
ꯁꯤ ꯌꯥꯝ ꯈꯔꯅꯤ ꯑꯗꯨꯒ ꯎꯝ ꯑꯗꯨꯒ ꯀꯩꯅꯣ ꯇꯧꯋꯦ ꯑꯣꯛ ꯊꯣꯡꯕꯁꯦ
ꯎꯝ
ꯃꯆꯨ ꯀꯩꯀꯥ ꯍꯥꯞꯄꯒ ꯊꯥꯎ ꯀꯌꯥ ꯍꯥꯞꯄ ꯊꯣꯡꯕꯗꯗꯤ ꯆꯥꯅꯤꯡꯗꯦꯕ ꯀꯨꯀꯔꯗ ꯎꯝ ꯑꯍꯥꯟꯕꯗ ꯁꯤꯡꯅꯦ ꯑꯗꯤ ꯇꯤꯜꯍꯧꯅꯦ ꯆꯅꯝꯅꯦ ꯖꯤꯔꯥꯅꯦ ꯆꯜꯅꯦ ꯃꯣꯔꯣꯛꯅꯦ ꯍꯥꯞꯄꯅꯤꯗꯅ
ꯎꯝ
ꯁꯤꯡꯅꯗꯤ ꯈꯤꯇꯪ ꯌꯥꯝ ꯍꯥꯞꯄꯅꯤꯀꯣ
ꯎꯝ
ꯐꯖꯅ ꯀꯨꯠꯅ ꯁꯨꯁꯨ ꯂꯩꯈꯥꯏꯔꯅꯦꯕ ꯁꯥꯗꯨꯒ ꯄꯨꯟꯅ ꯃꯣꯏꯁꯦ
ꯑꯥ
ꯆꯥꯊꯣꯛꯄꯒꯤ ꯃꯍꯥꯎꯁꯤꯗꯤ ꯂꯩꯇ꯭ꯔꯦꯍꯦ
ꯎꯝ ꯑꯗꯣ ꯑꯩꯗꯤꯀꯣ ꯃꯤꯅ ꯆꯥꯕ ꯎꯕꯗꯗꯤ ꯆꯥꯅꯤꯡꯉꯤ ꯆꯥꯅꯤꯡꯉꯦꯅ ꯊꯝꯃꯣꯏꯁꯦ ꯈꯟꯕꯒꯤ ꯋꯥꯅꯦꯕꯀꯣ ꯃꯇꯦꯏꯅ ꯑꯩꯈꯣꯏ ꯌꯨꯝꯗ ꯊꯣꯡ ꯇꯥꯔꯒꯗꯤꯅꯦ ꯑꯩ ꯆꯥꯕ ꯁꯨꯛ ꯉꯝꯉꯝꯗꯦꯕ ꯑꯩ ꯀꯩꯁꯨ ꯆꯥꯅꯤꯡꯉꯛꯄ ꯐꯥꯎꯗꯦꯕ ꯑꯗꯨꯒꯅꯦ ꯁꯟꯗꯤꯀꯣ ꯑꯩ ꯑꯗꯨꯝ ꯆꯥꯅꯤꯡꯉꯤ ꯑꯗꯨꯝ ꯍꯥꯏꯗꯤ ꯁꯟꯗꯤ ꯍꯥꯎꯋꯔ
ꯎꯝ ꯑ ꯁꯟꯅ ꯍꯥꯎꯋ ꯍꯥꯏꯁꯦ ꯃꯍꯥꯎꯗꯤ ꯉꯥꯅꯨꯅ ꯍꯦꯟꯕꯅꯦ ꯍꯦ ꯅꯪꯁꯦ
ꯎꯝ ꯃꯍꯥꯎꯗꯤ ꯉꯥꯅꯨꯅ ꯍꯦꯜꯂꯦ ꯃꯥꯏ ꯃꯥꯏ ꯃꯍꯥꯎ ꯑꯃꯝꯅꯦ
ꯃꯥꯅꯦ ꯃꯥꯅꯦ ꯃꯍꯥꯎ ꯑꯃ
ꯑꯗꯨꯒꯀꯣ ꯕꯣꯏꯂꯔꯒꯤꯅ ꯈ꯭ꯋꯥꯏ ꯍꯥꯎꯕ ꯃꯥꯁꯦ ꯀꯪꯅ ꯉꯧꯔꯒꯅꯦ ꯄꯨꯔꯦꯠꯇ ꯈꯥꯏꯗꯣꯛꯑ ꯍꯦ ꯊꯝꯕ ꯑꯗꯨꯗꯨꯒ ꯀꯩ ꯍꯥꯏ ꯇꯔꯦ ꯕꯤꯠ ꯑꯝꯗ ꯆꯥꯕꯀꯣ ꯑꯗꯨꯝꯗꯤ ꯃꯥꯏ ꯕꯣꯏꯂꯔꯒꯤꯗꯤ ꯑꯗꯨꯅꯤ ꯏꯍꯦꯟ ꯍꯦꯟꯜꯕꯅꯦ
ꯎꯝ ꯑꯩꯈꯣꯏꯗꯤ ꯕꯣꯏꯂꯔꯁ ꯆꯥꯔꯗꯤ ꯑꯩꯗꯤ ꯎꯝ ꯉꯧꯔꯒ ꯑꯗꯨꯝ ꯍꯣꯏ ꯑꯃꯔꯣꯝꯗ ꯑꯩꯅ ꯈ꯭ꯋꯥꯏꯗꯒꯤ ꯄꯥꯝꯖꯩ ꯕꯣꯏꯂꯔꯁꯦ ꯀꯤꯂꯣ ꯑꯃꯒ ꯂꯧꯔꯀꯦꯖꯤ ꯀꯤꯂꯣ ꯃꯈꯥꯏ ꯑꯃꯒ ꯂꯧꯔꯨꯔꯒ ꯊꯥꯎꯗꯣ ꯇꯥꯎꯊꯣꯛꯑ ꯊꯝꯃ ꯆꯥꯕꯀꯣ
ꯎꯝ
ꯎꯝ ꯑꯗꯨꯃꯥꯏꯅ ꯆꯥꯔ ꯑꯗꯣ ꯃꯣꯏꯔꯗꯤ ꯍꯥꯎꯇꯦꯗ
ꯎꯝ ꯅꯪꯅ ꯁꯨꯝ ꯅꯣꯏ ꯉꯥꯅꯨ ꯉꯥꯅꯨ ꯍꯩꯅꯕ ꯃꯤꯅꯅꯦ ꯕ꯭ꯔꯣꯏꯂꯔꯁꯤ ꯀꯩꯁꯨꯨꯝ ꯃꯍꯥꯎ ꯌꯥꯎꯗꯦꯅ ꯈꯟꯕꯅꯦꯕ ꯑꯩꯈꯣꯏꯗꯤ ꯁꯨꯝ ꯄꯥꯝꯃꯛ ꯄꯒꯤꯀꯣ ꯃꯇꯣꯡ ꯌꯥꯎꯕ ꯑꯗꯒꯤ ꯑꯩꯈꯣꯏꯅ ꯑꯗꯨꯝ ꯆꯥꯕ ꯉꯝꯕ ꯄꯣꯠꯇꯣ ꯄꯥꯝꯃꯛꯄꯒꯤ ꯑꯗꯨꯝ ꯑꯩꯅ ꯄꯥꯝꯖꯕꯩ ꯋꯥꯅꯤꯗ ꯉꯥꯅꯨ ꯄꯝꯕꯥꯃꯤ ꯕꯣꯏꯂꯔ ꯀꯩꯁꯨ ꯄꯥꯝꯗꯕ ꯑꯗꯣ ꯑꯁꯤꯒꯤ ꯀꯩꯅꯣꯗꯅꯦ ꯃꯔꯣꯡꯕꯟꯗꯣ ꯑꯩꯈꯣꯏ ꯔꯇꯅꯥꯍ ꯌꯨꯝꯗꯣ ꯃꯣꯏꯗꯨꯗꯅꯦ ꯕꯦꯟꯗꯔ ꯑꯃ ꯂꯩꯕ ꯁꯟ ꯊꯣꯡꯕꯗꯣ ꯂꯨꯄꯥ ꯌꯥꯡꯈꯩ ꯂꯩꯕꯗꯅꯦ ꯑꯗꯨꯝ ꯆꯥꯛ ꯀꯣꯟꯅꯩꯌꯦꯕꯀꯣ ꯑ ꯂꯨꯄꯥ ꯆꯥꯝꯃꯒꯤꯒ ꯂꯩꯔꯗꯤ ꯆꯅꯤꯒꯤꯒ ꯂꯩꯔꯗꯤ ꯐꯖꯅ ꯑꯗꯨꯝ ꯍꯥꯎꯁꯨ ꯌꯥꯝ ꯍꯥꯎꯋꯦꯕꯀꯣ ꯑꯗꯨꯝ ꯂꯨꯄꯥ ꯌꯥꯡꯈꯩꯒꯤ ꯑꯗꯨꯝ ꯐꯅꯅ ꯃꯌꯥꯝ ꯑꯗꯨꯝ ꯕ꯭ꯔꯦꯗ ꯑꯃ ꯇꯧꯋꯦ ꯕ꯭ꯔꯦꯗ ꯃꯆꯥꯗꯨꯗ ꯑꯣꯜꯂ ꯑꯣꯜꯂ ꯄꯤꯌꯦꯀꯣ ꯑꯗꯨ ꯍꯥꯏꯗꯤ ꯊꯑꯣꯏꯟꯒꯤ ꯊꯣꯡꯕꯒꯤ ꯃꯍꯨꯠꯇꯨꯅ ꯃꯣꯏꯗ ꯂꯩꯅ ꯆꯥꯕꯅ ꯍꯦꯟꯅ ꯀ ꯍꯥꯏꯕꯗꯤ ꯀꯩꯁꯨ ꯃꯥꯡꯖꯔꯣꯏꯅ ꯈꯜꯂꯦꯕ
ꯎꯝ
ꯎꯝ ꯑꯩ ꯁꯟꯒꯤ ꯀꯤꯂꯣꯃꯒꯥꯏꯁꯤ ꯌꯥꯎꯗꯕꯅꯦ
ꯁꯟꯀꯤꯂꯣ ꯑꯃꯁꯦ
ꯎꯝ
ꯌꯥꯝꯕꯅꯦ ꯆꯥꯕ ꯉꯝꯗꯕꯅꯤ ꯃꯤ ꯑꯅꯤ ꯑꯍꯨꯝꯅ ꯆꯥ ꯉꯝꯗꯕꯅꯤ
ꯑꯩꯈꯣꯏ ꯑꯗꯨꯕꯨꯗꯤ ꯉꯝꯗ꯭ꯔꯦ ꯈꯜꯂꯁꯨ ꯃꯥꯒꯤ ꯀꯩꯅꯣꯗꯨꯗꯤ ꯎꯝ
ꯍꯣꯏ ꯍꯣꯏ ꯇꯧꯔꯣ ꯇꯧꯔꯣ ꯅꯪ ꯂꯩꯖꯔꯛꯑꯣꯀꯣ
ꯎꯝ